ꯇꯥꯕꯔꯣ꯫
ꯇꯌꯦ꯫
ꯀꯩꯗꯧꯔꯝꯃꯤꯅꯣ꯫
ꯀꯩꯁꯨ ꯇꯗꯦ ꯅꯪꯒꯤ꯫
ꯑꯩꯁꯨ ꯆꯞ ꯃꯥꯟꯅꯩ ꯀꯩꯅꯣ ꯑꯩꯁꯨ ꯀꯩꯁꯨ ꯇꯧꯗꯌꯦ ꯐꯝꯃꯤꯌꯦ ꯁꯨꯝ ꯅꯪꯒꯤ ꯋꯥꯈꯜ ꯈꯜꯂꯝꯃꯤꯅꯦ꯫
ꯏꯁ ꯌꯥꯝ ꯄꯛꯑꯒ ꯍꯥꯏꯔꯛꯑꯦꯅꯦ꯫
ꯄꯛꯄ꯭ꯔꯅꯦ ꯍꯦꯡꯕ꯫
ꯌꯥꯝ ꯄꯛꯅ ꯍꯥꯏꯔꯛꯑꯦꯕ꯫
ꯑꯁ ꯌꯥꯝ ꯑꯗꯨꯝ ꯄꯛꯄꯅꯤꯗ꯫
ꯍꯣꯏ ꯄꯥꯛꯑꯦ ꯌꯥꯅ꯫
ꯅꯨꯡꯉꯥꯏꯔꯤꯕꯣ ꯅꯪꯕꯣ꯫
ꯌꯥꯝ ꯅꯨꯡꯉꯍꯥꯏꯔꯤ꯫
ꯎ ꯎꯗꯕ ꯀꯏꯔꯀꯣ꯫
ꯍꯣꯏ ꯀꯨꯏꯔꯝꯃꯅꯤ꯫
ꯑꯩꯁꯨ ꯁꯨꯝ ꯅꯨꯡꯉꯥꯏꯔꯤ ꯍꯥꯏꯇꯥꯔꯦ ꯍꯥ꯫
ꯑꯣ ꯆꯥꯛꯇꯤ ꯆꯥꯔꯕꯣ꯫
ꯆꯥꯔꯦ ꯀꯩꯟ
ꯀꯔꯤ ꯍꯤꯟꯖꯥꯡ ꯆꯥꯔꯦ꯫
ꯀꯩ ꯃꯊꯦꯜ ꯆꯥꯕꯤꯔꯒꯦ꯫
ꯑꯩꯗꯤ ꯑꯂꯨꯒ ꯀꯩꯅꯣ ꯀꯩꯅꯣ ꯆꯥꯏ꯫
ꯑꯦꯁ ꯑꯜꯂꯨꯒ ꯀꯩꯅꯣ ꯀꯩꯅꯣ꯫ ꯑꯣ ꯑꯦꯛꯁꯇ꯭ꯔꯥ ꯑꯦꯛꯁꯇ꯭ꯔꯥꯅꯤ ꯀꯥꯡꯁꯣꯏꯅꯤꯅꯦ ꯑꯗꯨꯗꯤ꯫
ꯍꯣꯏ ꯑꯗꯨꯝ ꯍꯥꯏꯔꯁꯦ ꯅꯪꯗꯤ꯫
ꯑꯩꯗꯤ꯫ ꯑꯩꯗꯤ ꯌꯦꯟ ꯆꯥꯏ꯫
ꯑꯁ ꯍꯥꯎꯕꯅꯤꯅꯦ ꯑꯗꯨꯗꯤ꯫
ꯍꯥꯎꯋꯦ ꯑꯦꯟꯁꯥꯡ ꯃꯊꯦꯜ ꯂꯥꯜꯂꯛꯑꯣꯔꯣ꯫
ꯑꯩꯒꯤꯁꯨ ꯄꯤꯔꯛꯑꯣ꯫
ꯑꯗꯨꯅꯤ ꯍꯥꯏꯁꯦ ꯂꯥꯜꯍꯛꯎꯔꯣ ꯌꯦꯟꯁꯥꯡ ꯃꯊꯦꯜꯗꯨ
ꯀꯩꯌꯦꯕꯥ
ꯌꯦꯟꯁꯥꯡ ꯃꯊꯦꯜꯗꯣ ꯂꯥꯜꯂꯛꯎꯔꯛꯑꯕ
ꯂꯥꯜꯂꯧꯔꯣ
ꯌꯦꯟꯁꯪ ꯃꯊꯦꯜ ꯂꯥꯜꯂꯛꯑꯣ ꯍꯥꯏꯕ꯭ꯔꯣ
ꯍꯣꯏ
ꯂꯩꯐꯝꯗꯤ ꯈꯪꯗꯅ
ꯅꯣꯡꯃ ꯍꯥꯏꯔꯛ ꯀꯦꯁꯦ
ꯍꯣꯏ ꯍꯣꯏ ꯍꯣꯏ ꯅꯣꯡꯃꯀꯣꯛ ꯍꯥꯏ ꯍꯥꯏꯗꯣꯛ ꯍꯥꯏꯗꯣꯛꯅꯔ ꯂꯣꯏꯔꯦ ꯀꯩꯅꯣ ꯅꯠꯇ꯭ꯔꯣ ꯐꯠ ꯀꯥꯞꯈꯠꯂ ꯂꯣꯢꯔꯦ ꯁꯣꯝꯅ ꯍꯥꯏꯕꯗ ꯑ ꯀꯩꯒꯤ ꯏꯜꯂꯣꯢꯗꯣꯏꯅꯣ
ꯑꯗꯨꯅꯦ
ꯑꯁꯣꯝꯗꯤ ꯀꯩꯀꯩ ꯍꯣꯠꯅꯔꯤꯒꯦ ꯀꯩꯗꯧꯔꯤꯅꯣ
ꯑꯁ ꯀꯩꯁꯨ ꯇꯧꯗꯦꯗ ꯁꯨꯝ ꯐꯝꯃꯒ ꯀꯩꯅꯣ ꯀꯔꯤ ꯍꯥꯏꯁꯤꯔ ꯊꯕꯛ ꯃꯆꯥꯇꯪ ꯇꯧꯔꯤ
ꯑꯣ ꯁꯕꯥꯁ ꯊꯕꯛ ꯃꯆꯥꯅꯤꯀꯣ
ꯅꯪ
ꯀꯣꯂꯦꯖ ꯀꯥꯔꯤꯔꯣ ꯅꯠꯇ꯭ꯔꯒ ꯊꯕꯛ
ꯅꯠꯇꯦ ꯁ꯭ꯀꯨꯜ ꯀꯥꯔꯤꯅꯦ
ꯀꯔꯤ ꯀ꯭ꯂꯥꯁ ꯀꯌꯥ ꯀꯥꯔꯤꯒꯦ
ꯀꯌꯥ ꯀꯌꯥꯅꯤꯉꯥꯏ ꯃꯥꯥꯟꯒꯦ
ꯈꯣꯟꯖꯦꯜꯗꯥꯗꯤ ꯀ꯭ꯂꯥꯁ ꯏꯂꯚꯦꯟ ꯇꯨꯌꯦꯜꯞ ꯀꯥꯗꯧꯗꯤ ꯃꯥꯜꯂꯦ
ꯆꯨꯝꯃꯤꯅꯦ ꯑꯗꯨꯁꯨ
ꯀ꯭ꯂꯥꯁ ꯀꯥꯌꯅꯣ ꯇꯨꯌꯦꯜꯞ ꯂꯣ
ꯑꯗꯨ ꯑꯅꯤꯗ ꯑꯃꯗꯤ ꯂꯩꯔꯦ
ꯑꯁ ꯑꯩ ꯀꯣꯛ ꯍꯥꯏꯔꯣꯍꯦ ꯑꯩ ꯑꯁ ꯉꯥꯏ ꯉꯝꯗ꯭ꯔꯦ
ꯉꯥꯢꯌꯨ ꯈꯤꯇꯪ ꯀꯔꯤꯔ ꯅꯪꯁꯨ
ꯍꯦꯛꯇ ꯍꯥꯏꯔꯣꯝꯃꯤ
ꯅꯪꯗꯤ
ꯑꯩꯗꯤ ꯀꯣꯂꯦꯖ ꯀꯥꯢꯌꯦ
ꯀꯥꯕ ꯅꯨꯡꯉꯥꯏꯕ꯭ꯔꯥ
ꯅꯨꯡꯉꯥꯏ ꯀꯣꯂꯦꯖꯀꯤ ꯄꯨꯟꯁꯤꯕꯨ ꯀꯩꯒꯤ ꯅꯨꯡꯉꯥꯏꯔꯣꯏꯗꯣꯏꯅꯣ ꯍꯥ ꯑꯗꯣ ꯅꯨꯄꯥꯅꯤꯅ ꯑꯃꯨꯛꯀ ꯈꯪꯗꯦꯗ ꯋꯥꯁꯨ ꯋꯥꯏ ꯄꯨꯟꯁꯤꯒꯤ ꯈꯟꯒꯗ꯭ꯔꯥ ꯑꯃꯔꯣꯝꯗ ꯍꯥꯏꯔꯗꯤ ꯅꯨꯄꯤ ꯅꯣꯏꯗꯤ ꯑꯗꯨꯝ ꯆꯠꯈꯤꯗꯣꯏꯅꯦ ꯅꯠꯇ꯭ꯔꯣ ꯅꯨꯄꯥ ꯑꯩꯈꯣꯏꯗꯤ ꯄꯨꯁꯤꯜꯂꯛꯇꯣꯏꯅꯤꯗꯣ
ꯑꯁ ꯅꯨꯄꯤ ꯑꯩꯈꯣꯏꯁꯨ ꯆꯠꯄ ꯀꯥꯟꯗ ꯀꯃꯥꯏꯅ ꯆꯠꯁꯤꯔꯅ ꯈꯟꯕꯗ
ꯑꯗꯨꯒꯤꯕꯨ ꯏꯃꯥ ꯍꯣꯏ ꯕꯕꯥꯍꯣꯏꯅ ꯑꯗꯨꯝ ꯃꯌꯥꯝ ꯑꯃ ꯄꯤꯔꯒ ꯊꯤꯟꯗꯣꯔꯤ ꯑꯗꯨꯕꯨ
ꯅꯠꯇꯦ ꯅꯣꯏ ꯅꯣꯏꯗꯗꯤ ꯊꯤꯟꯗ꯭ꯔꯣ ꯍꯥꯏꯁꯦ
ꯁꯤ ꯌꯥꯝ ꯏꯟꯗꯤꯄꯦꯟꯗ ꯌꯥꯝ ꯏꯟꯗꯤꯄꯦꯟꯗꯦꯟ ꯑꯣꯏꯕ ꯃꯤ ꯃꯥꯜꯜꯂꯤꯀꯣ ꯁꯤꯁꯇꯔꯁꯦ
ꯑꯁ ꯀꯗꯥꯅꯤ ꯀ ꯄꯦꯟꯗ ꯏꯅꯗ
ꯑꯁꯤꯒꯨꯝꯕꯗꯤ ꯀ꯭ꯂꯥꯁ ꯀꯌꯥ ꯇꯝꯕꯤꯔꯒꯦ
ꯑꯁꯦꯡꯕꯗꯗꯤ ꯇꯨꯋꯦꯜꯐ ꯇꯝꯕꯤꯔꯤ ꯅꯪꯗꯤ
ꯑꯣ ꯀꯩ ꯁꯕꯖꯦ ꯀ ꯍꯥꯏꯗꯤ ꯀꯩ ꯏꯁꯇ꯭ꯔꯤꯝ ꯆꯠꯀꯦ ꯑꯥꯔꯠꯁ ꯔꯣ ꯁꯥꯏꯟꯁ꯭ꯔꯣ ꯀꯣꯃꯔꯁ꯭ꯔꯣ
ꯑꯥ ꯑꯥꯠꯁ
ꯑꯣ ꯉꯁꯤꯗꯤ ꯀꯩꯅꯣ ꯇꯧꯗ꯭ꯔꯕꯣ ꯀꯣꯂꯦꯖꯨ ꯁ꯭ꯀꯨꯜ ꯆꯠꯇ꯭ꯔꯕꯣ
ꯑꯩ ꯆꯠꯅꯤꯡꯉꯥꯏꯗꯣ ꯇꯜꯂꯦꯕ ꯑꯗꯨꯒꯤ ꯆꯠꯇ꯭ꯔꯦ
ꯑꯁ ꯏꯁꯥ ꯏꯊꯟꯇ ꯄ꯭ꯔꯤꯟꯁꯤꯄꯥꯜ ꯁꯥꯔꯤꯅꯤꯅꯦ ꯁ꯭ꯀꯨꯜ ꯊꯥꯗꯅꯤꯡꯉꯦ
ꯑꯅꯦ
ꯀꯥꯏꯗꯤ ꯀꯥꯏꯗ ꯑꯗꯨꯁꯨ ꯁ꯭ꯀꯨꯜ ꯀꯣꯂꯦꯖ ꯇꯧ ꯋꯥ ꯑꯩꯁꯨꯥꯎ ꯃꯍꯥꯎ ꯑꯃꯅꯦ ꯅꯠꯇ꯭ꯔꯣ
ꯑꯥ ꯋꯥꯅꯦ
ꯍꯌꯡꯋꯥꯏ ꯍꯅꯨꯔꯀꯥꯟꯗ ꯑꯗꯨꯒꯤ ꯑꯗꯨꯃꯥꯏꯅ ꯇꯧꯔꯝꯕꯁꯤꯡꯗꯣ ꯂꯣꯏ ꯈꯜꯂꯒ ꯅꯣꯛꯇꯣꯔꯤꯅꯤꯅꯦ
ꯑꯁ ꯀꯃꯥꯏ ꯆꯃꯤꯅꯦ
ꯁꯣꯝꯒꯤ ꯈꯣꯟꯖꯦꯜꯁꯦ ꯑꯩꯅ ꯇꯥꯕꯗ ꯀꯕꯨꯏ ꯅꯨꯄꯤ ꯃꯥꯜꯂꯤꯀꯣ
ꯆꯨꯝꯃꯤ ꯆꯨꯝꯃꯤ ꯅꯪ ꯌꯥꯝ ꯍꯩꯑ
ꯕꯨ ꯀꯕꯨ ꯀꯕꯨꯏ ꯅꯤꯡꯅꯤꯉꯣꯜꯇꯤꯁꯦ ꯌꯥꯝ ꯐꯖꯕꯅꯦꯍꯦ
ꯑꯩꯗꯤ ꯊꯤꯝꯅꯦ
ꯈꯣꯟꯖꯦꯜꯗꯨꯅ ꯇꯥꯛꯄꯗꯤ ꯊꯤꯅꯗꯤ ꯇꯥꯛꯇꯦ ꯍꯩ
ꯊꯤꯕꯅꯦ ꯑꯁꯦꯡꯕ ꯅꯪ ꯎꯔꯗꯤ ꯈꯪꯒ ꯆꯠꯈꯤꯅꯤꯀꯣ
ꯁꯤꯔꯝꯃꯣꯏꯗ꯭ꯔ ꯁꯤꯁ ꯈꯣꯟꯗꯥꯑꯁꯨ ꯅꯨꯡꯉꯥꯏ
ꯆꯣꯡꯉꯒ ꯆꯠꯅꯤꯡꯉꯥꯏ ꯃꯥꯜꯂꯦ
ꯑꯩ ꯈꯣꯟ ꯈꯣꯟꯁꯤꯗꯤ ꯄꯨꯔꯥ ꯀꯩꯅꯣ ꯈꯣꯏꯍꯤ ꯑꯊꯨꯝꯕꯗ ꯍꯦꯟꯅ ꯊꯨꯝ ꯃꯤꯅꯦ ꯑꯗꯨꯒ ꯀꯃꯏ ꯆꯤꯗꯣꯏꯅꯣ
ꯂꯣꯏꯔꯦ ꯅꯪꯁꯤꯁꯨ ꯋꯥꯔꯤꯗꯤ ꯍꯩꯌꯦ
ꯂꯣꯏꯗ꯭ꯔꯤꯍꯦ ꯍꯧꯕꯗ ꯉꯥꯏꯔꯤ ꯀꯩꯅꯣ
ꯑꯁ ꯁꯤꯒꯨꯝꯕ ꯃꯤ ꯌꯥꯝꯕꯒꯤꯅꯤꯅꯦ ꯑꯩꯈꯣꯏꯍꯤꯗ ꯂꯣꯏ ꯃꯥꯡꯉꯤꯗꯣ
ꯑꯁ ꯈꯣꯏꯍꯤ ꯃꯥꯡꯉꯕꯣ ꯍꯥꯏꯁꯦ ꯅꯪꯒꯤ ꯁꯤꯕꯣ
ꯍꯥꯏꯗꯤ ꯋꯥꯔꯤꯅꯦꯗ ꯅꯪ ꯅꯪ ꯋꯥꯉ
ꯊꯥꯖꯗꯕ ꯉꯝꯗꯦꯍꯦ
ꯑꯦꯁ ꯊꯖꯥꯎ ꯊꯖꯥꯎ
ꯑꯥꯒꯤ ꯇꯧꯕꯤꯕꯅꯤꯗ ꯏꯕꯟꯒꯤ ꯃꯔꯝ ꯃꯣꯛꯄꯅꯤ ꯅꯠꯇ꯭ꯔꯣ
ꯃꯥꯅꯦ ꯌꯥꯝ ꯑꯗꯨꯅꯦ
ꯎꯝ ꯏꯁ꯭ꯀꯨꯜ ꯀꯣꯂꯦꯖꯁꯨ ꯁ꯭ꯀꯨꯜꯁꯨ ꯆꯥꯡ ꯅꯥꯏꯅ ꯀꯥꯔꯤꯅꯤ
ꯎꯝ ꯑꯗꯦ
ꯐꯗꯔꯁꯇꯥꯗꯤꯗꯤ ꯀꯩ ꯀꯩ ꯇꯧꯒꯦ ꯈꯜꯂꯤꯅꯣ ꯀꯣꯂꯦꯖ ꯀ꯭ꯂꯥꯁ ꯇꯧꯕ ꯂꯣꯏꯔꯒ ꯀꯣꯂꯦꯖ ꯀ
ꯈꯪꯗꯦ ꯈꯪꯗꯦ ꯌꯨꯝ ꯄꯥꯟꯁꯤꯔꯥ ꯈꯪꯗ꯭ꯔꯦ
ꯑꯃ ꯦ ꯏ ꯇ ꯍꯥꯏ ꯍꯥ
ꯅꯣꯏꯗ ꯄꯣꯔꯣ
ꯊꯣꯡꯁꯦ ꯍꯧꯖꯤꯛꯇꯤ ꯍꯥꯡꯗ꯭ꯔꯦꯅꯦ
ꯍꯪꯕꯤꯔꯣ ꯅꯪꯅ
ꯍꯥꯡꯉ ꯌꯥꯗ꯭ꯔꯔꯤꯅꯦ
ꯑꯩꯒꯤꯔ
ꯈꯪꯗꯦꯅꯤ ꯊꯣꯡꯁꯦ ꯄꯨꯅꯥ ꯂꯣꯟꯁꯤꯟꯈ꯭ꯔꯦꯅꯦ
ꯅꯥꯅ ꯑꯗꯨꯅ ꯁꯤꯟꯕ꯭ꯔꯥ ꯀꯅꯥꯅ ꯂꯣꯟꯁꯤꯟꯕꯤꯒꯦ ꯇꯥꯕ꯭ꯔꯣ ꯇꯥꯕ꯭ꯔꯣ ꯇꯥꯕ꯭ꯔꯣ ꯇꯥꯗ꯭ꯔꯦ ꯑ